ꯇꯥꯏꯀꯣ
ꯑꯣ ꯇꯥꯏ ꯇꯥꯏ ꯑꯩ ꯈꯣꯟꯖꯦꯜ ꯐꯖꯅ ꯇꯥꯕ꯭ꯔꯗꯣ
ꯑꯥ ꯁꯦꯡ ꯑ
ꯑꯣꯀꯦ
ꯃꯁꯥꯏꯈ꯭ꯔꯦꯕ ꯅꯪꯒꯤ ꯋꯔꯥꯜ ꯀꯞꯒꯤꯗꯣ ꯅꯥꯟꯗꯤ ꯄꯣꯔꯇꯨꯒꯜꯅꯦ ꯍꯥꯏꯕꯀꯣ ꯍ ꯍ ꯑꯦꯗꯤ ꯀꯅꯥ ꯔ ꯈꯪꯗ‌ꯦ ꯀꯅꯥꯕꯨ ꯁꯄꯔ‌ꯣꯇ ꯊꯧꯕ ꯁꯨ ꯐꯪꯗꯦ
ꯎꯝ ꯑꯗꯨꯝ ꯑꯩ ꯑꯇꯣꯞꯄꯖꯨ ꯑꯗꯨꯝ ꯇꯧꯋꯤꯗ ꯑꯗꯨꯗ ꯃꯦꯟ ꯑꯣꯏꯅ ꯃꯣꯏ ꯑꯗꯨꯒꯤ ꯀꯩꯅꯣꯝ ꯌꯥꯎꯋꯤꯗꯅ ꯁꯥꯐꯕ ꯑꯃ
ꯔꯣꯟꯖꯗ‌ꯣ
ꯑꯥ ꯑꯩꯗꯤ ꯃꯥ ꯄꯥꯝꯕ ꯍꯥꯏꯇꯥꯔꯦ
ꯍꯣꯏ ꯍꯣꯏ ꯁꯛꯗꯤ ꯐꯖꯩ ꯑꯃ ꯃꯤꯁꯤꯕꯨ ꯀꯝꯄꯦꯌꯔ ꯇꯧꯔꯗꯤ
ꯅꯨꯄꯤꯅ ꯃꯥ ꯄꯥꯝꯃꯤꯖ‌ꯦ ꯑꯇꯩ ꯍꯪꯉꯨꯔꯒꯗꯤꯅꯤꯀꯣ ꯑꯩꯈꯣꯏꯖꯨ ꯏꯃꯥꯟꯅꯕ ꯕꯤꯂꯩꯑ‌ꯦꯕ ꯑꯗ ꯑꯗꯨꯝ ꯃꯁꯛ ꯐꯖꯩ ꯑꯗꯨ ꯋꯥꯡ ꯆꯥꯎꯋꯦ ꯑꯗꯨ ꯍꯦꯛꯇ ꯍꯥꯏꯔꯛꯑꯦ ꯑꯗꯨꯒ ꯐꯨꯠꯕꯣꯜꯒꯤ ꯅꯣꯂꯦꯖ ꯀꯩꯝꯇ ꯈꯪꯗꯕ
ꯑꯩꯒꯨꯝꯕ ꯃꯤ ꯑꯣꯏꯔꯝꯅꯤ
ꯎꯝ
ꯑꯦ ꯐꯨꯠꯕ‌ꯣꯜꯒꯤꯗꯤ ꯖꯤꯔꯣ ꯅ‌ꯦ ꯖꯤꯔꯣ
ꯎꯝ ꯑꯩꯖꯨ ꯌꯥꯝ ꯀꯥ ꯍꯦꯟꯅ ꯀꯩꯁꯨ ꯈꯪꯕꯗꯤ ꯑꯣꯏꯗ‌ꯦꯗ
ꯑꯗꯨ ꯅꯪꯒꯤ ꯑꯉꯥꯡꯈꯣꯏꯗꯤ
ꯍꯥꯥ
ꯅ ꯅꯪꯒꯤ ꯑꯉꯥꯡ ꯃꯔꯤꯗꯤ
ꯑꯩ ꯑꯉꯥꯡ ꯃꯔꯤꯗꯨ ꯃꯣꯏ ꯑꯗꯨꯝ ꯑ ꯂꯥꯏꯔꯤꯛ ꯇꯝꯕ ꯆꯠꯈꯤ ꯉꯁꯤ
ꯁꯟꯗꯦ ꯑꯣꯏꯔꯁꯨ ꯅꯪꯒꯤ ꯅꯪꯗꯤ ꯀ꯭ꯂꯥꯁ ꯆꯠꯄ꯭ꯔꯥ
ꯑꯥ ꯃꯩꯅ ꯊꯥꯕ ꯑꯩꯗꯤ ꯁꯦꯟꯅꯕ ꯉꯝꯗꯦꯕ ꯃꯔꯤꯃꯛꯇꯣ
ꯅ‌ꯣꯛꯅꯤꯡ ꯉ‌ꯦ ꯑꯍꯥ ꯑꯩ ꯑꯉꯥꯡ ꯑꯅꯤꯗꯤ ꯇꯨꯝꯈ꯭ꯔꯦ
ꯑꯣ ꯐꯩꯅꯦ ꯑꯗꯨꯒ ꯃꯃꯥ ꯑꯩꯈꯣꯏꯒꯤꯗꯤ ꯃꯃꯥꯗꯨꯁꯨ ꯃꯁꯥ ꯉꯝꯗꯕ ꯑꯗꯨꯒꯤ ꯁ꯭ꯀꯨꯜ ꯑꯣꯏꯅ ꯊꯥꯗꯣꯛꯈ꯭ꯔꯦ
ꯑꯗꯨꯒꯤ ꯅꯪꯅ ꯐꯣꯟ ꯉꯥꯡꯕ
ꯑꯩ ꯌꯨꯝꯒꯤ ꯀꯣꯜꯂꯤꯛꯀ ꯑꯩꯅ ꯂꯣꯏ ꯐꯦꯡ ꯂꯩꯔꯦꯗ
ꯎꯝ ꯋꯥꯔꯝꯃꯅꯤꯅꯦ ꯑꯗꯨꯗꯤ
ꯎꯝ ꯋꯥꯔꯦ ꯉꯥꯏꯍꯥꯛ ꯎꯝ ꯄꯣ ꯄꯣꯊꯥꯔꯝꯃꯤ
ꯍꯥ
ꯅꯪ ꯅꯨꯡꯉꯥꯏꯔꯝꯃꯅꯤ ꯅꯪꯒꯤꯁꯨ ꯑꯉꯥꯡꯖꯤꯡ ꯂꯣꯏ ꯇꯨꯝꯒ꯭ꯔꯅꯤꯅ
ꯎꯝ ꯇꯨꯝꯈ꯭ꯔꯦ ꯑꯩ ꯅꯨꯄꯥꯁꯨ ꯇꯨꯝꯈ꯭ꯔꯦ
ꯑꯩ
ꯑꯗꯨ ꯑꯩꯅ ꯅꯪꯕꯨ ꯂꯛꯅꯕ
ꯑ ꯑꯩ ꯑꯗꯨ ꯀ ꯅꯨꯄꯥ ꯁꯒ ꯍꯥꯏꯗꯤ ꯐꯣꯖꯦꯖꯅꯤ ꯀꯣ
ꯑ ꯃꯥꯗꯤ ꯃꯤ ꯐꯥꯕꯅꯦꯗꯥ
ꯑꯣ ꯑꯦ ꯑꯗꯨ ꯃꯤ ꯐꯕꯩ ꯃꯥꯏ ꯃꯤ ꯐꯕꯗꯣ ꯌꯥꯗꯦꯗ
ꯅꯪꯒꯨꯝꯅ ꯔꯣꯅ ꯎꯝ
ꯍꯥ
ꯐꯥꯒꯤ ꯇꯧꯕꯅꯦ
ꯎꯝ
ꯀꯩꯕ ꯃꯤ ꯄ ꯀꯩꯕ
ꯑ ꯑꯗꯨꯒꯤ ꯃꯇꯥꯡꯗ ꯃꯤ ꯐꯕꯗꯤ ꯐꯠꯇꯦꯕ ꯃꯥꯁꯨ
ꯎꯝ
ꯑꯦ ꯃꯥꯒꯤ ꯅꯨꯄꯤꯅ ꯃꯤꯒ ꯋꯥꯔꯤ ꯁꯥꯔꯒ ꯃꯤ ꯐꯕꯅꯦ ꯂꯩꯊꯣꯛꯑꯗꯤ ꯃꯥꯗꯤ ꯑꯗꯃꯣꯔꯥ ꯇꯥꯥꯔꯦ
ꯑꯗ ꯋꯥꯔ ꯁꯥꯕꯗꯤ ꯀꯥꯏꯗꯦꯅ
ꯌꯥꯏ ꯑꯗꯨꯕꯨꯗꯤ
ꯍꯦ ꯑ ꯍꯦ ꯑꯑ ꯀꯩ ꯍꯥꯏꯁꯤꯔ
ꯎꯝ ꯆꯨꯝꯅ ꯑꯗꯨꯝ ꯋꯥꯔꯤ ꯁꯥꯕ ꯈꯣꯠꯄꯗꯤ ꯀꯩꯁꯨ ꯀꯥꯏꯗꯦꯅ ꯎꯝ
ꯊꯣꯛꯇ꯭ꯔꯕ ꯎ ꯎꯝꯝ ꯎꯝ ꯎꯝ
ꯑꯗꯨꯗꯤ ꯀꯣꯏꯕ ꯈꯣꯠꯄ ꯂꯥꯡꯕꯗꯤ ꯑꯝꯇ ꯑꯗꯨꯗꯤ ꯁꯨꯇꯤ ꯐꯪꯗꯦ
ꯑ ꯍꯣꯏ ꯁꯤ ꯍꯞꯇꯥꯗꯤ ꯌꯥꯝ ꯆꯤꯜꯂꯦ
ꯑꯗꯨ ꯍꯥꯏꯗꯤ ꯁꯨꯃꯥꯏꯅ ꯉꯁꯤ ꯑꯣꯐꯅꯤꯗꯅ ꯑꯗꯨ ꯁꯤꯒꯨꯝꯕ ꯃꯇꯝꯗꯁꯨ ꯐꯪꯗꯕ꯭ꯔꯕ ꯀꯩꯅꯣ ꯑꯩ ꯅꯣꯏ ꯃꯄꯥꯟ ꯊꯣꯛꯄ ꯈꯣꯠꯄꯒꯤ
ꯊꯣꯛꯄ ꯌꯥꯏ ꯀꯩꯅꯣ ꯇꯧꯅꯤꯡꯔꯅꯤ
ꯎꯝ ꯍꯣꯏꯗ ꯊꯣꯛꯇꯕꯅ ꯐꯩꯗ ꯑꯗꯨꯝ ꯌꯨꯝ ꯄꯥꯜꯂ ꯂꯩꯔꯕꯅꯤꯅ ꯑꯉꯥꯡ ꯃꯆꯥ ꯂꯩꯔꯦ ꯀꯗꯥꯏ ꯊꯧꯅꯤ
ꯑꯁ ꯍꯣꯏ ꯄꯣꯏꯔꯁ
ꯃꯥꯅꯦ
ꯑ
ꯂꯩꯁꯥꯔ ꯂꯩꯔꯗꯤ ꯊꯣꯛꯄ ꯌꯥꯕ
ꯎꯝ
ꯌꯨꯝ ꯄꯥꯟꯂ ꯂꯩꯔꯕꯅꯤꯅ ꯍꯧꯖꯤꯛ ꯊꯣꯛꯑꯗꯤ ꯌꯨꯝꯗ ꯁꯥꯎꯅꯔꯛꯀꯅꯦꯕ
ꯅꯣꯏꯗꯤ ꯆꯤꯡ ꯀꯥꯕꯒ ꯆꯠꯇ꯭ꯔꯣ ꯌꯥꯔꯝꯃꯣꯏꯅꯦ
ꯎꯝ ꯆꯤꯡ ꯀꯔꯗꯤ ꯍꯥꯏꯛꯀꯤꯡꯒꯨꯝꯕꯗꯣ
ꯑꯥ ꯑꯗꯨꯗꯤ ꯑꯗꯨꯗꯣ ꯀꯩꯅꯣ ꯂꯩꯗꯅ ꯑꯗꯨꯝ ꯃꯣꯏꯒꯤ ꯑꯁꯨꯝ ꯑꯁꯨꯝ ꯐꯥꯎꯔ ꯐꯥꯎꯔꯒ ꯑꯗꯨꯝ ꯆꯠꯄ ꯌꯥꯏꯗꯅ ꯅꯣꯏꯒꯤ ꯑꯅꯛꯄꯗꯣ
ꯎꯝ ꯎꯝ
ꯑꯗꯨ ꯌꯥꯝ ꯆꯠꯅꯕꯅꯦ
ꯍꯣꯏ
ꯍꯧꯖꯤꯛꯀꯥꯟ
ꯍꯧꯖꯤꯛꯀꯥꯟꯗꯤ ꯑꯩ ꯆꯠꯇ꯭ꯔꯦ
ꯎꯝ ꯍꯧꯖꯤꯛꯀꯥꯟꯗꯤ ꯑꯃꯨꯛ ꯈꯔ ꯍꯧꯖꯤꯛꯀꯥꯟꯗ ꯐꯖꯩꯁꯤꯅ ꯅꯨꯡꯗꯥꯡ ꯋꯥꯏꯔꯝꯒꯤ ꯑꯃ ꯅꯨꯃꯤꯠꯀ ꯇꯥꯔꯝꯗꯥꯏꯒꯤ ꯃꯉꯥꯟ ꯈꯔ ꯂꯥꯛꯄꯗꯣ
ꯑꯥ ꯑꯥ
ꯑꯣ ꯑꯗꯨ ꯃꯇꯥꯡꯗ ꯑꯃꯨꯛ ꯐꯖꯕ ꯑꯗꯨꯒ ꯃꯔꯛ ꯑꯃ ꯑ ꯏꯪꯊꯝꯊꯥꯗ ꯏꯪꯊꯝꯊꯥ ꯃꯇꯝꯗꯣ
ꯎꯝ
ꯏꯪꯊꯝꯊꯥ ꯈꯪꯕ ꯅꯠꯇ꯭ꯔꯣ
ꯈꯪꯗꯦ ꯈꯪꯗ꯭ꯔꯁꯨ ꯍꯣꯏ ꯑꯩꯅꯤꯗ ꯑꯦꯛꯁꯄ꯭ꯂꯦꯟ ꯇꯧꯕꯤꯌꯨ ꯑꯥ ꯑꯣ ꯑꯣ ꯆꯥꯆꯥ ꯍꯣꯏ ꯑ
ꯀꯥꯔꯒ ꯑꯌꯨꯛꯇ ꯑꯣꯏꯔꯣ ꯅꯨꯡꯗꯥꯡꯋꯥꯏꯔꯝꯗ ꯑꯣꯏꯔꯣ ꯂꯩꯆꯤꯟꯒ ꯇꯧꯔꯣ ꯐꯖꯕꯗꯣ
ꯎꯝ ꯎꯝ
ꯎꯝ ꯃꯣꯏꯒꯤ ꯂꯝ ꯂꯝ ꯖꯒꯥꯒ ꯌꯥꯝ ꯂꯩꯕꯅꯦ ꯍꯥꯏꯕꯗꯤ ꯃꯥꯒꯤ ꯂꯩꯆꯤꯟꯗꯨꯅ ꯆꯤꯡꯒꯤ ꯃꯈꯥꯗ ꯂꯩꯈ꯭ꯔꯒ ꯃꯊꯛꯇꯅ ꯆꯤꯡ ꯂꯩꯍꯧꯕꯗꯣ
ꯎꯝ
ꯑꯗꯨ ꯃꯇꯝꯗꯨꯁꯨ ꯌꯥꯝ ꯆꯠꯅꯕꯅꯦ
ꯐꯣꯇꯣꯒꯨꯝꯕ ꯀꯥꯞꯄꯗꯣ ꯏꯟꯇꯔꯦꯁ ꯂꯩꯕ꯭ꯔꯥ
ꯎꯝ ꯑꯗꯨꯝ ꯐꯣꯇꯣ ꯄꯨꯀꯥꯞ ꯀꯥꯞꯄꯦ ꯁꯛꯄꯨꯗꯤ ꯊꯤꯔꯖꯨ
ꯁꯤꯌꯥ
ꯑ ꯑꯗꯨ ꯁꯛ ꯊꯤꯔꯁꯨ ꯄꯣꯊꯣ ꯀꯥꯞꯄꯗꯤ ꯌꯥꯏ ꯀꯩꯅꯣ
ꯁꯛꯊꯤꯔꯁꯨ ꯐꯍꯟꯕ ꯌꯥꯏꯅ
ꯀꯃꯥꯏꯅ
ꯑꯗꯨ ꯌꯥꯝ ꯂꯩ ꯗꯨꯗꯤ ꯍꯧꯖꯤꯛꯀꯥꯟ ꯐꯤꯜꯇꯔꯒꯨꯝꯕ ꯎꯝ
ꯑꯦ ꯑꯗꯨꯗꯤ ꯄꯝꯗꯦꯗ ꯑꯁ ꯑꯁꯦꯡꯕꯗ ꯐꯖꯕꯗꯨꯅ ꯐꯠꯇ꯭ꯔꯣ
ꯎ
ꯍꯣꯏ ꯑꯗꯨꯁꯨ ꯌꯥꯏ ꯑꯗꯨꯝ ꯑꯁꯦꯡꯕꯁꯨ ꯊꯤ ꯍꯥꯞ ꯑꯗꯨ ꯍꯥꯞꯄꯁꯨ ꯊꯤ ꯑꯗꯨꯝ ꯆꯞ ꯃꯥꯟꯅꯔꯕꯅꯤꯅ ꯍꯥꯞꯇ ꯐꯔꯦ
ꯑꯩꯁꯨ ꯐꯣꯇꯣꯒꯨꯝꯕ ꯂꯧꯔꯣ ꯌꯥꯝ ꯍꯣꯕꯤ ꯂꯩꯌꯦꯅꯦ
ꯎꯝ ꯑꯩꯁꯨ ꯑꯗꯨꯝ ꯄꯨꯂꯧꯗ ꯂꯧꯋꯦ ꯑꯗꯨꯅ ꯏꯃꯥꯟꯅꯕꯒꯨꯝꯕꯅ ꯃꯣꯏꯒꯤ ꯐꯣꯟ ꯑꯐꯕ ꯄꯥꯏꯔꯗꯤꯅꯦ ꯑꯩꯗꯤ ꯌꯥꯝ ꯀꯥꯏꯅ ꯊꯦꯡꯖꯕ ꯑꯗꯨꯝ ꯃꯣꯏꯗ ꯍꯥꯏꯃꯟꯗꯅ ꯑꯩ ꯂꯥꯛꯑꯕ ꯑꯗꯨꯝ ꯍꯥꯏꯔꯛꯑꯗꯤ ꯑꯗꯨꯝ ꯈꯪꯉꯅꯤ ꯃꯣꯏ
ꯅꯪꯁꯨ ꯐꯣꯟ ꯐꯕ ꯄꯥꯏꯔꯃꯅꯤ ꯑꯗꯒꯤ ꯐꯣꯇꯣ ꯅꯪ
ꯑꯩ ꯑꯩꯒꯤ ꯍꯧꯖꯤꯛ ꯑꯩ ꯀꯦꯛ ꯑꯩꯒꯤ ꯐꯣꯟ ꯑꯐꯕ ꯌꯥꯝ ꯄꯥꯏꯗꯦ ꯀꯥꯏꯗꯒꯤ
ꯁꯥ
ꯌꯥꯝ ꯂꯥꯏꯔꯦ ꯂꯩꯔꯦ ꯀꯗꯥꯏꯗ ꯐꯣꯟ ꯑꯇꯥꯡ ꯑꯃꯨꯛ ꯄꯥꯏꯗꯣꯏꯅꯣ
ꯎꯝ ꯑꯉꯥꯡ ꯃꯔꯤ ꯂꯩꯈ꯭ꯔꯕꯅꯤꯅ
ꯃꯥꯅꯦ ꯍꯥꯏ ꯍꯥꯏꯗꯤ ꯍꯥꯏꯗꯤ ꯑꯗꯨꯒꯤ ꯑꯉꯥꯡꯒꯤ ꯀꯩꯅꯣꯕꯨ ꯕꯥꯔꯕꯨ ꯄꯨꯒꯗ꯭ꯔꯥ
ꯎꯝ ꯑꯉꯥꯡꯒꯤ ꯁ꯭ꯀꯨꯜ ꯐꯤꯒꯤ ꯄꯩꯁꯥ ꯌꯥꯝ ꯆꯠꯂꯝꯒꯅꯤ
ꯃꯥꯅꯦ ꯀꯗꯥꯗꯒꯤ ꯑꯉꯥꯡ ꯈꯛ ꯅꯠꯇꯦ ꯃꯃꯥꯁꯨ ꯌꯥꯎꯔꯛꯏꯅꯝ
ꯍꯝ ꯍꯝ
ꯅꯣꯏꯗꯧꯅ ꯅꯣꯏꯒꯤ ꯅꯨꯄꯥꯈꯩꯗꯨꯅ ꯅꯣꯏꯒꯤꯗꯤ ꯅꯣꯏ ꯅꯨꯄꯥꯗꯨ ꯊꯕꯛ ꯇꯧꯕꯅꯤꯅ ꯐꯕ ꯄꯩꯁꯥ ꯊꯣꯛꯄꯅꯤꯅ
ꯁꯁ
ꯍ ꯍ ꯑꯩ ꯋꯥꯔꯤꯗꯤ ꯅꯨꯉꯥꯏꯍꯦ
ꯎꯝ ꯑꯗꯨꯝ ꯑꯗꯨꯒꯤ ꯀꯩꯅꯣꯒꯤ ꯑꯥ ꯅꯣꯏꯒꯤ ꯑꯥ ꯇꯝꯕ ꯈꯣꯠꯄ ꯂꯣꯏꯔꯒꯗꯤ ꯀꯩ ꯀꯩ ꯆꯪꯕꯒꯤ ꯑꯗꯨꯒꯤꯗꯤ ꯀꯦꯝꯇ ꯍꯨꯖꯤꯛ ꯐꯥꯎꯒꯤꯗꯤ ꯊꯥꯖꯟꯕ ꯈꯣꯠꯆꯟꯕ ꯇꯧꯗ꯭ꯔꯤꯕꯥ
ꯑꯥꯎ ꯑ ꯍꯧꯗ꯭ꯔꯤ ꯑꯥ ꯂꯣꯏꯕ ꯃꯇꯨꯡꯗꯒꯤ ꯈꯪꯉꯤ
ꯎꯝ ꯂꯣꯏꯔꯒ
ꯍꯣꯏ ꯂꯣꯏꯔꯒ
ꯎꯝ ꯍꯌꯦꯡꯋꯥꯏ ꯑꯐꯥꯎꯕꯒ ꯑꯣꯏꯔꯒ ꯀꯥꯎꯗꯤ ꯀꯥꯎꯒꯤꯅꯣꯍꯦ
ꯁꯍꯖ ꯅꯪꯒꯨꯝꯕ ꯅꯠꯇꯦ
ꯏꯏ
ꯍꯌꯦꯡ ꯋꯥꯏ ꯏꯁ ꯅꯪ ꯀꯅꯥꯅꯣ ꯀꯥꯏꯅꯒ ꯇꯧꯔꯛꯑꯗꯤ ꯑꯩ ꯃꯁꯛ ꯈꯪꯗꯦ ꯀꯅꯥꯅꯣ ꯈꯪꯗꯦ ꯇꯧꯔꯛꯑꯗꯤ
ꯍ ꯍ ꯍꯍ
ꯑꯗꯨꯗꯤ ꯑꯩ ꯍꯥꯏꯔꯛꯀꯅꯤꯗ ꯑꯉꯥꯡ ꯑꯉꯥꯡ ꯃꯔꯤꯗꯣ ꯅꯤꯡꯖꯡꯉꯤꯕꯅ
ꯍꯨꯝ ꯍꯨꯝ ꯍꯨꯝ ꯂꯥꯁꯇ ꯅꯪ ꯅꯪꯒꯤ ꯑꯉꯥꯡꯅ ꯇꯝꯕ ꯁ꯭ꯀꯨꯜꯗ ꯂꯥꯛꯀꯅꯤ ꯑꯩꯗꯣ
ꯎꯝ ꯂꯥꯛꯑꯣ ꯂꯥꯛꯑꯣ ꯃꯥꯅꯤ ꯑꯗꯨꯒ ꯅꯪꯒꯤ ꯑꯉꯥꯡꯒ ꯈꯪꯅꯍꯟꯖꯦ
ꯐꯖꯩꯍꯦ ꯍꯦ ꯑꯥ ꯅꯨꯡꯉꯥꯏꯗ
ꯎꯝ
ꯇꯕꯅꯦ ꯑꯥ ꯑꯉꯥꯡ ꯂꯩꯔꯗꯤ ꯀꯌꯥ ꯂꯩꯅꯤꯡꯕ꯭ꯔ ꯅꯪꯗꯤ
ꯀꯩꯕ
ꯑꯁꯦꯡꯕꯗꯨ
ꯑꯁꯦꯡꯕꯗ
ꯍꯣꯏ
ꯑꯗꯨꯗꯤ ꯑꯩꯒꯤ ꯋꯥꯈꯜꯗꯕꯨꯀꯣ ꯑꯩꯒꯤꯗꯤ ꯑꯅꯤ ꯅꯠꯇ꯭ꯔ ꯑꯍꯨꯝ ꯑꯗꯨꯃꯥꯏꯅ ꯑꯗꯨꯝ ꯑꯦ ꯑꯩꯒꯤꯗꯤ ꯗꯥꯏꯔꯦꯛ ꯀꯩꯅꯣꯗꯤ ꯐꯤꯛꯁ ꯑꯣꯏꯅꯗꯤ ꯂꯩꯇꯦ ꯑꯗꯨꯕꯨ ꯑꯅꯤ
ꯍꯨꯝ
ꯅꯪꯒꯤꯗꯤ
ꯍꯣꯏ ꯍꯣꯏ ꯑꯩꯗꯤ ꯃꯤꯅ ꯌꯥꯝ ꯀꯃꯟ ꯑꯣꯏꯕꯗꯣ ꯃꯔꯤꯗꯣ
ꯎꯝ ꯑꯗꯨꯝ ꯑꯗꯨꯝ ꯌꯥꯝꯕꯖꯨ ꯐꯩꯀꯣ ꯍꯥꯏꯗꯤ ꯍꯌꯦꯡ ꯋꯥꯏ ꯑꯗꯨꯅ ꯀꯥꯟꯅꯔꯛꯀꯗꯣꯏꯅꯤ
ꯎꯝ
ꯍꯥꯏꯗꯤ ꯑꯩ ꯑꯩꯒꯤ ꯃꯤ ꯂꯩꯍꯧꯗꯣꯏꯅꯦ
ꯑꯥ ꯎꯝ
ꯃꯗꯨꯒꯤ ꯃꯇꯨꯡ ꯏꯟꯅ ꯍꯥ
ꯅꯣꯡꯃꯗꯣ ꯑꯩꯈꯣꯏ ꯑꯥ ꯀ꯭ꯂꯥꯁꯇ ꯁꯥꯔꯅ ꯍꯪꯕꯀꯣ ꯅꯣꯏꯒꯤ ꯌꯨꯝ ꯗ ꯃꯤ ꯀꯌꯥ ꯀꯌꯥ ꯂꯩꯕ꯭ꯔꯣ ꯍꯥꯏꯔꯒ ꯑꯌꯥꯝꯕꯗꯨ ꯃꯤ ꯑꯅꯤ ꯑꯅꯤ ꯑꯅꯤ ꯍꯥꯏꯕꯅꯦ ꯑꯌꯣ
ꯎꯝ
ꯖꯤꯛꯀꯥꯟꯒꯤꯗꯣ ꯎꯝ ꯆꯤꯡꯒꯤ ꯃꯤꯅ ꯂꯥꯏꯛ
ꯎꯝ ꯑꯗꯨꯝ ꯈꯔ ꯈꯔ ꯌꯥꯝꯃꯤꯀꯣ ꯑꯗꯨꯝ ꯆꯤꯡꯒꯤ ꯃꯤꯅ
ꯐꯣꯔ ꯐꯥꯏꯚ ꯑꯗꯨꯒꯨꯝꯕ ꯑꯗꯨꯝ ꯍꯥꯏꯕ ꯆꯤꯡꯒꯤ ꯃꯤꯈꯣꯏꯅ ꯑꯗꯨꯒꯥ ꯁꯤ ꯑꯁꯤꯗ ꯂꯩꯕ ꯑꯩꯈꯣꯏꯅ ꯑꯅꯤ ꯑꯍꯨꯝ ꯑꯅꯤ ꯑꯍꯨꯝ ꯈꯛꯇꯅꯦ
ꯃꯥꯅꯦ ꯑꯗꯨꯕꯨꯗꯤ ꯅꯣꯏꯅ ꯄꯩꯁꯥ ꯄꯥꯏꯕꯩꯅꯤꯗ
ꯁꯦꯁ ꯄꯩꯁꯥ ꯄꯥꯏꯕꯤꯒꯤꯅꯦ ꯑꯣꯏ
ꯄꯩꯁꯥ ꯄꯥꯏꯕ ꯅꯠꯇ꯭ꯔꯒ ꯃꯥꯏ ꯃꯥꯒꯤ ꯅꯨꯄꯤ ꯅꯨꯄꯤ ꯃꯥꯏ ꯃꯃꯥ ꯃꯃꯥꯗꯣ ꯍꯥꯏꯗꯤ ꯍꯛꯆꯥꯡ ꯐꯕꯅꯤ ꯈꯪꯗꯦ
ꯍꯝ ꯍꯝ
ꯍꯥꯏꯗꯤ ꯂꯟ ꯊꯨꯝ ꯂꯩꯕꯁꯤꯗ ꯂꯣꯏ ꯌꯥꯎꯔꯦꯗ ꯄꯩꯁꯥꯗꯒꯤ ꯀꯩꯗꯒꯤ
ꯎꯝ
ꯍꯥꯏꯗꯤ ꯑꯃꯨꯛ ꯁꯦꯟꯊꯣꯛ ꯂꯝꯕꯤ ꯐꯖꯅ ꯂꯩꯇ꯭ꯔꯗꯤ ꯑꯉꯥꯡ ꯃꯌꯥꯝ ꯌꯥꯝꯃꯒꯩ
ꯑꯣ ꯍꯣꯏ ꯍꯦꯟꯅ ꯋꯥꯅꯤꯡꯉꯥꯏꯅꯤ ꯑꯗꯨꯗ
ꯃꯥꯅꯦ
ꯃꯥꯟꯅꯦ ꯑꯁꯦꯡꯕꯅꯦ ꯍꯦꯟꯅ ꯋꯥꯘꯣꯢꯅꯦ
ꯎꯝ
ꯑꯗꯨꯕꯨꯗꯤ ꯃꯥꯒꯤ ꯃꯥꯒꯤ ꯃꯤ ꯃꯤꯒꯤ ꯋꯥꯈꯜ ꯑꯃꯒ ꯑꯃꯒꯁꯨ ꯃꯥꯟꯅꯗꯦꯅ ꯍꯥꯏꯗꯤ ꯆꯤꯡꯗ ꯂꯩꯕꯁꯨ ꯑꯗꯨꯝ ꯌꯥꯝꯗꯕꯁꯨ ꯑꯗꯨꯝ ꯌꯥꯎꯏꯤ ꯁꯤꯗ ꯂꯩꯕꯁꯨ ꯑꯗꯨꯝ ꯌꯥꯝꯕꯁꯨ ꯑꯗꯨꯝ ꯌꯥꯎꯏ
ꯎꯝ
ꯍꯥꯏꯗꯤ ꯃꯤ ꯃꯤꯒꯤ ꯋꯥꯈꯜ ꯋꯥꯈꯟꯗꯣ ꯃꯥꯟꯅꯕ ꯍꯥꯏꯗꯤ ꯑꯃꯠꯇ ꯂꯣꯏ ꯃꯥꯟꯅꯧ ꯈꯟꯕꯗꯣ ꯂꯣꯏ ꯃꯥꯟꯅꯧ ꯌꯥꯗꯕꯅꯤꯅ
ꯆꯞ ꯃꯥꯟꯅꯩ ꯑꯩꯅ ꯁꯛ ꯊꯤ ꯅꯪꯅ ꯁꯛ ꯐꯖꯩ ꯁꯤꯅꯤ ꯁꯨꯃꯥꯏꯅ
ꯑꯩꯈꯣꯏꯒꯤ ꯑꯦ ꯅꯪꯁꯨ ꯐꯖꯩꯌꯦꯗ
ꯏꯁ ꯑꯩ ꯁꯛ ꯎꯖꯨꯗꯅ ꯀꯃꯥꯏꯅ ꯈꯪꯉꯤꯕ ꯑꯗꯨꯗꯤ ꯏꯆꯤꯟ ꯈ꯭ꯋꯥꯏ ꯊꯤꯕ ꯂꯩꯁꯥꯕꯤ ꯑꯣꯏ ꯂꯩꯔꯝꯃꯤ
ꯁꯤꯌꯥ ꯌꯥꯝ ꯐꯖꯕꯗꯨꯗꯤ ꯎꯈ꯭ꯔꯦꯅ ꯑꯩꯁꯨ
ꯎꯝ
ꯑꯩꯗꯤ ꯑꯩꯗꯤ ꯑꯗꯨ ꯃꯪꯗ ꯎꯔꯤꯗꯣ ꯑꯩꯅꯦ ꯑꯩꯅꯦ ꯀꯃꯥꯏꯅ ꯈꯪꯒꯤꯅꯣ
ꯄꯋꯥꯔꯅꯦ ꯄꯋꯥꯔ
ꯑꯩꯁ ꯑꯗꯨꯗꯤ ꯑ ꯍꯧꯖꯤꯛ ꯀꯩꯅꯧꯔ
ꯍꯧꯖꯤꯂꯣ
ꯎꯝ
ꯅꯪꯒꯤ ꯅꯨꯄꯤꯗꯨ ꯀꯔꯤꯌꯥ ꯁ꯭ꯀꯨꯜ ꯆꯠꯈ꯭ꯔꯕꯅꯦꯕ ꯑꯗꯨꯒꯤ ꯅꯨꯄꯤ ꯑꯃꯕꯨ ꯉꯥꯡꯅꯕ ꯂꯣꯏ ꯑꯣꯏ ꯎꯝ ꯍ ꯍꯥꯏꯗꯣꯛꯄꯤꯔ ꯑꯩꯗꯤ
ꯎꯝ ꯍꯥꯏꯗꯣ ꯍꯥꯏꯗꯣ
ꯎꯝ
ꯅꯪꯁꯨ ꯍꯥꯏꯗꯣꯛꯀꯦ ꯍꯣꯔꯦꯟ
ꯅꯣꯏꯒꯤ ꯅꯨꯄꯥ ꯑꯦ ꯅꯣꯏꯒꯤ ꯅꯨꯄꯥꯅ ꯇꯨꯝꯃꯒꯠꯂꯀꯥꯟꯗ ꯑꯩ ꯍꯥꯏꯕꯤꯒꯦ
ꯑꯣ ꯅꯪ ꯀꯅꯥꯔꯦ ꯃꯥꯒꯤ ꯃꯌꯥꯝꯕ ꯑꯣꯏꯕꯤꯖꯔꯄꯣ ꯍꯥꯏꯅꯤ ꯃꯥꯅꯦ
ꯎꯝ ꯑꯦ ꯑꯩ ꯍꯥꯏꯗꯣꯏꯅꯦ ꯃꯥꯅ ꯅꯪꯅ ꯋꯥꯔꯤ ꯁꯥꯔꯛꯄ ꯂꯣꯏꯅꯃꯛ ꯑꯩꯅ ꯍꯥꯏꯗꯣꯛꯒꯅꯤ
ꯁꯥꯗ꯭ꯔꯖꯨ ꯁꯔꯦ ꯍꯥꯏꯗꯣꯏꯅꯤ
ꯍꯣꯏ ꯑꯗꯨꯒ ꯍꯧꯖꯤꯛꯀꯥꯟꯁꯦ ꯀꯔꯤꯔꯥ ꯂꯣꯛꯇꯥꯛꯇꯨ ꯌꯥꯝ ꯐꯖꯔꯒꯦꯀꯣ
ꯎꯝ ꯂꯣꯛꯇꯥꯛꯀꯨꯝꯕ ꯌꯥꯝ ꯆꯠꯅꯩ ꯑꯗꯨꯒ ꯃꯥꯒꯤ ꯍꯤꯒꯨꯝꯕ ꯇꯣꯡꯉꯀꯥꯟꯗ ꯊꯔꯣ ꯊꯝꯕꯥꯜꯒ ꯄꯥꯏꯕꯗꯣ ꯃꯅꯥꯗꯣ
ꯑꯥ ꯑꯥꯎ
ꯑꯗꯨꯒ ꯄꯥꯏꯔꯒ ꯐꯣꯇꯣꯒ ꯀꯥꯞꯄ ꯑꯁ
ꯍꯣꯏ ꯑꯌꯥ ꯅꯨꯄꯤ ꯑꯃ ꯀꯔꯤꯔꯥ ꯇꯨꯔꯤꯁ ꯃꯤꯅꯦꯕ ꯑꯗꯨ ꯃꯥꯅ